ꯎꯝ
ꯗꯨꯒꯥꯟ ꯊꯣꯛꯂꯑꯕꯣ
ꯊꯣꯛꯂꯛꯇꯦꯗ ꯑꯩ ꯑ ꯋꯥꯛꯀꯤꯡ ꯆꯠꯂꯤ
ꯀꯥꯏꯗ
ꯍꯥ ꯂꯤꯁꯝꯕ꯭ꯔꯧ ꯔꯣꯝꯗ
ꯀꯅꯥꯒꯤ ꯑꯍꯟꯅꯣꯕ ꯂꯩꯇ꯭ꯔꯤꯕꯣ
ꯈꯣꯏ ꯁꯤꯗꯩꯁꯤꯗ ꯃꯥꯁꯦ ꯀꯅꯥꯒꯤ ꯍꯥꯏꯒꯅꯤ ꯎꯝ ꯎꯝ ꯅꯪꯅ ꯈꯪꯕ ꯌꯥꯕ ꯃꯤꯖꯤ ꯑꯣ ꯃꯣꯆꯥꯍꯣꯏꯒꯤ ꯑ ꯑꯣꯖꯥ ꯏꯔꯥꯕꯣꯠ ꯑꯅ ꯃꯣꯏ ꯃꯃꯥꯒꯤ ꯃ__ ꯄꯥꯝꯒꯤꯗꯣ ꯑꯣ ꯃꯣꯏ ꯃꯔꯤ ꯃꯣꯆꯥ ꯍꯣꯏ ꯃꯔꯤ ꯃꯇꯥꯅꯦ
ꯏꯔꯥꯕꯣꯠ ꯈꯪꯉꯦ ꯎꯝ
ꯌꯥꯝ ꯌꯨꯝ ꯄꯔꯤꯡꯅꯦꯕ
ꯎꯝ
ꯂꯥꯏꯁ꯭ꯔꯝꯂꯥꯕꯥ
ꯃꯣꯏꯅ ꯂꯥꯏꯁ꯭ꯔꯝ ꯅꯠꯇꯕꯅꯦ ꯃꯣꯏꯅ ꯌꯨꯝꯅꯥꯛꯇꯣ ꯊꯤꯡꯉꯨꯖꯝ ꯑꯣꯏꯕꯅꯤ
ꯎꯝ ꯃꯤꯔꯥꯕꯥ
ꯌꯨ ꯊꯛꯄ ꯑꯗꯨꯝ ꯑꯩꯉꯣꯟꯗꯩꯒ ꯌꯨꯝꯗꯩꯒ
ꯌꯨ ꯀꯨꯟꯊ꯭ꯔꯥꯇ ꯄꯤꯌꯨ ꯑꯗꯨꯝ ꯇꯧꯕꯅꯤꯗ ꯁꯦꯟꯇꯔꯗꯁꯨ ꯂꯩꯔꯨꯔꯕꯅꯦ ꯊꯣꯛꯂꯛꯑꯒ ꯃꯄꯥꯥꯗ ꯊꯛꯄ ꯍꯧꯕ ꯃꯥꯜꯂꯦ
ꯁꯦꯟꯇꯔꯗꯁꯨ ꯂꯩꯔꯨꯕ ꯑꯍꯟ
ꯎꯝ ꯑꯁ ꯃꯤ ꯂꯥꯏꯔꯤꯛ ꯂꯥꯏꯁꯨꯒ ꯌꯥꯝ ꯍꯩꯕ ꯃꯤꯅꯤꯗ ꯑꯩꯈꯣꯏ ꯂꯩꯀꯥꯏꯗꯒꯤ ꯅꯨꯄꯤ ꯑꯃ ꯅꯍꯥꯟꯋꯥꯏ ꯑꯉꯥꯡ ꯑꯣꯏꯔꯤꯉꯩꯗ ꯈꯪꯅꯔꯝꯃꯒ ꯃꯃꯥꯟꯅꯕꯅ ꯆꯦꯟꯒꯤ ꯂꯧꯒꯤꯅ ꯑꯗꯨꯗꯒꯤ ꯗꯨꯝ ꯌꯨꯅꯨꯡ ꯊꯛꯇꯅ ꯈꯣꯠꯇꯅ ꯑꯗꯨꯝ ꯄꯥꯈꯪꯅꯤ ꯍꯟꯗꯛ ꯅꯝꯗꯅ ꯃꯌꯥꯝꯅ ꯅꯨꯄꯤ ꯃꯣꯏ ꯏꯃꯨꯡ ꯃꯅꯨꯡ ꯇꯧꯔ ꯅꯨꯄꯤ ꯑꯃ ꯊꯤꯍꯟꯕꯅꯦ
ꯎꯝ
ꯑꯗꯨꯁꯨ ꯑꯉꯥꯡꯁꯨ ꯌꯥꯎꯍꯧꯗ꯭ꯔꯦ ꯅꯨꯄꯤꯗꯨꯅ ꯑꯃꯨꯛ ꯗꯥꯝ ꯂꯣꯏꯍꯣꯏꯒꯤ ꯃꯔꯤ ꯃꯇꯥꯅꯦ ꯍꯥꯏ
ꯎꯝ ꯀꯌꯥꯝ ꯁꯦꯅꯤꯌꯥꯔ ꯑꯣꯏꯔꯒꯦ
ꯃꯥꯁꯤ ꯗꯥꯝꯂꯣꯏꯍꯣꯏꯗꯒꯤ ꯈꯤꯇꯪ ꯍꯟꯂꯝꯒꯗꯕ ꯃꯥꯜꯂꯤ ꯌꯥꯝ ꯀꯟꯅ ꯍꯟꯗꯗꯔꯒꯥꯁꯨ
ꯗꯨꯀꯥꯟ ꯊꯣꯂꯛꯑꯕꯣ
ꯊꯣꯛꯂꯛꯇ꯭ꯔꯤ ꯌꯨꯝ ꯂꯩꯍꯦ
ꯃꯥꯒꯤ ꯇꯥꯛꯁꯁꯦ ꯃꯌꯥꯏ ꯌꯧꯔꯀꯥꯟꯗꯅꯦꯕ
ꯑꯩꯈꯣꯏ ꯊꯕꯛ ꯍꯧꯗꯣꯏꯁꯦ ꯅꯠꯇꯔꯣ
ꯇꯥꯛꯁꯦ ꯄꯤꯔꯛ ꯄꯤꯔꯛꯄ ꯇꯥꯛꯈꯔꯥ ꯀꯣꯝꯄ꯭ꯂꯤꯠ ꯑꯣꯏꯍꯟꯒꯗꯕꯅꯦ
ꯑꯥ
ꯃꯉꯥꯅꯦꯗꯅ ꯑꯍꯥꯟꯕꯩꯁꯦ
ꯎꯝ
ꯈꯔ ꯈꯔ ꯂꯩꯔꯒ ꯑꯃꯨꯛ ꯑꯃꯃꯨꯛ ꯄꯤꯔꯛꯀꯅꯤꯕ
ꯎꯝ ꯅꯣꯡꯃꯗ ꯀꯣꯜꯁꯦ ꯑꯃꯨꯛꯇꯩ ꯍꯦꯟ ꯇꯧ ꯌꯥꯗ꯭ꯔꯣ
ꯃꯔꯤꯔꯛ ꯌꯥꯏ ꯏꯕꯅꯤ ꯏꯕꯥꯅꯤ ꯍꯟꯖꯟ ꯍꯟꯖꯟ ꯇꯧꯅꯕ ꯃꯔꯤꯔꯛ ꯌꯥꯏꯌꯦꯕꯥ
ꯑꯣ ꯑꯗꯨꯗꯤ ꯑꯇꯣꯞꯄ ꯑꯩꯅ ꯃꯤ ꯈꯔ ꯍꯥꯞꯄꯒꯤ
ꯍꯥꯞꯄꯣ ꯍꯞꯄꯥ ꯅꯪꯅ
ꯎꯝ
ꯑꯗꯨꯒ ꯃꯣꯏ ꯄꯔꯣꯃꯣꯠ ꯇꯧꯔꯛꯄꯔꯣ
ꯎꯝ
ꯑꯗꯨꯗꯤ ꯑꯥꯗꯒꯤ ꯇꯧꯍꯜꯂꯛ ꯇꯔꯥꯗꯤ ꯌꯥꯗꯕ ꯃꯥꯜꯂꯦ ꯑꯩꯅ ꯑꯩꯈꯣꯏ ꯁꯥꯏꯒꯤ ꯌꯦꯡꯉꯦꯕꯀꯣ
ꯎꯝ
ꯃꯣꯏ ꯄꯔꯥꯃꯣꯠ ꯇꯧꯔꯛꯇꯔꯤ ꯔꯦꯒꯤꯁꯠꯇꯔꯦꯁꯟ ꯇꯧꯔꯤ ꯌꯗꯦꯕꯥ
ꯑꯣ ꯑꯣ ꯑꯩꯁꯨ ꯑꯈꯣꯏ ꯃꯥ ꯅꯝꯕꯔꯗꯨ ꯑꯝꯇ ꯍꯥꯞꯆꯟꯒꯦ
ꯃꯣꯏꯒꯤ ꯃꯦꯟꯕꯒꯤ ꯄ꯭ꯔꯣꯁꯦꯁꯇꯣ ꯑꯩꯅ ꯃꯣꯏꯒꯤ ꯍꯥꯟꯅ ꯇꯧꯕꯁꯤꯡꯗꯣ ꯁꯨꯝ ꯐꯝꯃꯤꯟꯅꯔꯒ ꯋꯥꯔꯤ ꯈꯔ ꯊꯥꯟꯅꯅꯤꯡꯕꯅꯤ
ꯑꯗꯨꯒꯤ ꯑꯩ ꯂꯣꯏ ꯍꯩꯅꯤ
ꯁꯨꯝ ꯃꯣꯏꯅ ꯇꯧꯕꯗꯣ ꯁꯨꯝ ꯌꯦꯡꯕ ꯍꯥꯏꯇꯥꯔꯦ ꯑꯩꯈꯣꯏꯅ
ꯃꯣꯏ ꯄ꯭ꯔꯥꯃꯣꯠ ꯇꯧꯕꯗꯨ ꯑꯗꯨ ꯈꯛꯇꯒꯤ ꯋꯥꯅꯤꯅꯦ ꯃꯦꯟꯕ ꯈꯣꯠꯄ ꯑꯃ ꯑꯃ ꯂꯣꯏ ꯍꯩꯌꯦꯕ ꯑꯗꯨꯒꯤꯗꯤ
ꯑꯦ ꯃꯦꯟꯕ ꯍꯥꯏꯗꯤ ꯑꯗꯨ ꯅꯠꯇꯕ ꯑꯩꯈꯣꯏꯅ ꯁ꯭ꯄꯦꯂꯤꯡ ꯑꯃ ꯃꯦꯟꯂꯤ ꯍꯥꯏꯗꯅ
ꯎꯝ
ꯃꯣꯏꯗꯤ ꯃꯦꯟꯕ
ꯇꯥꯁ꯭ꯀꯅꯦꯃꯦ ꯑꯗꯨꯁꯨ ꯑꯗꯨ ꯂꯣꯏꯔ ꯃꯇꯨꯡꯗꯅꯦ
ꯎꯝ
ꯑꯩꯈꯣꯏ ꯋꯥꯔꯤ ꯁꯥꯟꯅꯕꯩ ꯄ꯭ꯔꯣꯁꯦꯁꯁꯦ ꯂꯣꯏꯔ ꯃꯇꯨꯡꯗꯅꯦ
ꯎꯝ
ꯍꯧꯖꯤꯛꯇꯤ ꯋꯥꯔꯤ ꯁꯥꯟꯅꯔꯒ ꯉꯥꯛꯇꯅꯦ ꯃꯦ ꯃꯣꯏꯅ ꯄꯩꯁꯥ ꯐꯪꯉꯤꯁꯦ
ꯎꯝ
ꯍꯧꯖꯤꯛꯀꯤ ꯃꯦꯟꯕꯩꯗꯣ ꯂꯥꯛꯇꯔꯤ ꯍꯥꯏꯕ ꯑꯩꯅ ꯍꯪꯉꯦꯕ ꯄꯕꯨꯡꯆꯥꯗꯀꯣ
ꯎꯝ
ꯐꯣꯟ ꯋꯥꯔꯤ ꯁꯝꯅꯕ ꯈꯛꯇꯅꯦꯌꯦ ꯍꯧꯖꯤꯛꯁꯦ
ꯎꯝ
ꯐꯣꯟ ꯋꯥꯔꯤ ꯁꯥꯟꯅꯕꯁꯦ ꯍꯧꯖꯤꯛ ꯇꯥꯁ꯭ꯀ ꯃꯉꯥꯅꯤꯗꯅ ꯄꯤꯔꯛꯏꯖꯦ
ꯑꯥ
ꯃꯊꯪꯗ ꯇꯔꯥ ꯀꯨꯟꯊ꯭ꯔꯥ ꯅꯤꯐꯨꯒ ꯌꯧꯋꯦ ꯍꯥꯏꯕ ꯈꯪꯕ꯭ꯔꯥ
ꯑꯥ
ꯑꯗꯨꯒꯤꯅꯦ ꯃꯣꯏ ꯖꯤꯇꯥꯟ ꯍꯣꯏꯅ ꯄꯩꯁꯥ ꯃꯌꯥꯝ ꯆꯪꯉꯦ ꯍꯥꯏꯗꯣ
ꯎꯝ
ꯃꯇꯩ ꯃꯅꯥꯎ ꯍꯥꯏꯗꯤ ꯅꯨꯄꯤ ꯀꯣꯏꯕꯅꯤꯅ ꯑꯗꯨꯝ ꯃꯥꯏ ꯅꯨꯄꯤꯗ ꯀꯣꯜ ꯇꯧꯁꯜꯂꯁꯨ ꯌꯥꯗ꯭ꯔꯣ ꯍꯥꯞ ꯍꯥꯞꯄꯤꯔꯒ ꯑꯗꯨꯃꯥꯏꯅ ꯋꯥꯔꯤ ꯑꯗꯨꯝ ꯁꯥꯟꯅ ꯂꯩꯕꯒꯤꯅꯦꯕ ꯇꯥꯁ꯭ꯀꯇꯣ ꯄꯩꯁꯥ ꯃꯌꯥꯝ ꯌꯥꯝ ꯐꯪꯉꯦ ꯍꯥꯏ
ꯍꯣꯏꯅꯦ ꯐꯣꯟꯗꯣ ꯑꯦꯞꯁꯇꯨꯒꯤ ꯃꯇꯨꯡꯗꯣ ꯇꯧꯔ ꯂꯣꯏꯔꯦꯅꯦ
ꯎꯝ ꯑꯗꯨꯃꯥꯏꯅ ꯇꯧꯕꯒꯤꯅꯦꯕ
ꯎꯝ
ꯁꯤꯔꯣ ꯁꯤꯒꯨꯝꯕ
ꯑꯗꯩ ꯄꯩꯁꯥ ꯆꯪꯉꯦ ꯑꯈꯣꯏꯒꯤ ꯑꯦꯀꯥꯎꯟ ꯅꯝꯕꯔ ꯀꯩꯀꯥꯗꯣ ꯑꯝꯇ ꯍꯥꯏꯁꯦ
ꯑꯥ
ꯀꯅꯥꯏ ꯑꯦꯀꯥꯎꯗ ꯆꯪꯉꯛ ꯇꯣꯏ ꯅꯣꯕ
ꯅꯪ ꯀꯥꯎ ꯍꯥꯞꯇꯣꯏꯅꯦꯃꯤ
ꯑꯗꯨꯗꯤ ꯍꯥꯞꯁꯨ ꯍꯥꯞ__
ꯄꯦꯃꯦꯟ ꯑꯅ ꯑꯃ ꯌꯥꯎꯗꯔꯣ ꯑꯦ ꯅꯪ ꯇꯥꯛꯁ ꯇꯨ ꯂꯣꯏꯗ꯭ꯔꯗꯤ ꯄꯦꯃꯦꯟꯗꯣ ꯍꯥꯞꯄ ꯌꯥꯔꯣꯏ ꯄꯦꯃꯦꯟ ꯑꯃ ꯌꯥꯎꯗ꯭ꯔꯣ ꯈꯪꯕ ꯅꯠꯇ꯭ꯔꯣ ꯑꯗꯨꯏ ꯄꯦꯃꯦꯟꯗꯨꯗ ꯅꯝꯃꯦꯗꯅ ꯅꯪꯒꯤ ꯑꯦꯠ ꯑꯦꯠ ꯑꯦꯠ__
ꯎꯝ
ꯕꯦꯡꯛ ꯕꯦꯡ ꯑꯦꯀꯥꯎꯟꯗꯣ ꯑꯦꯠ ꯖꯗꯣꯏꯅꯦꯕ ꯑꯩ__ ꯒꯤ ꯑꯀꯥꯎꯗꯗꯨꯝ ꯆꯪꯖꯔꯛ ꯇꯣꯏꯅꯦꯃꯤ ꯃꯤ ꯇꯧꯅꯠ ꯇꯦꯃꯦ
ꯎꯝ
ꯑꯝꯇꯥ ꯌꯦꯡꯉꯣꯅꯦ ꯃꯣꯏꯌꯦ ꯄꯨꯝ ꯃ ꯃꯥꯜꯂꯦ ꯈꯟꯕꯗ ꯃꯌꯥꯝ ꯈꯟꯗꯤ ꯈꯟ ꯃꯥꯅ
ꯆꯔꯥ ꯋꯥꯟꯖꯟꯒꯦ ꯍꯥꯏꯔꯣ
ꯆꯥꯛ ꯈꯔ ꯆꯥꯔꯒ ꯒꯥꯔꯤ ꯆꯥꯝꯊꯣꯛꯑꯒꯦ ꯇꯧꯅꯤ ꯆꯥꯗꯔꯤ ꯌꯥꯝ ꯎꯝ ꯅꯪꯅ ꯑꯍꯥꯎꯕ ꯆꯥꯔꯨꯗꯕꯅꯤꯅ ꯑꯩꯈꯣꯏꯅ ꯁꯧꯒ꯭ꯔꯤ ꯆꯥꯒꯗꯝꯅꯤ ꯏꯟꯖꯥꯡ ꯂꯩꯇ꯭ꯔꯕꯩꯅꯦ
ꯌꯦꯔꯨꯝꯂꯥ ꯀꯩꯅꯣꯝ ꯊꯣꯡꯖꯜꯂꯝꯃꯣ ꯌꯥꯔꯦ ꯑꯂꯨ ꯑꯍꯨꯝ ꯃꯔꯤ ꯈꯛꯇ ꯂꯩꯌꯦ ꯅꯪꯅ ꯉꯥ ꯊꯣꯡꯕ ꯆꯥꯔꯨꯗꯝꯅꯤꯅ ꯑꯩꯈꯣꯏꯅ ꯁꯧꯒꯔꯤ ꯆꯥꯎꯋꯣꯕ ꯍꯨꯖꯤꯛ ꯈꯥꯒꯥ ꯂꯧ
ꯈꯦꯆ꯭ꯔꯤ ꯍꯧꯔꯗꯝꯃꯤ ꯀꯩꯅꯣ ꯉꯁꯤꯗꯒꯤ ꯎꯁꯣꯏ ꯎꯇꯤꯒꯇꯧ ꯎꯁꯣꯏ ꯎꯇꯤꯒ ꯇꯧꯍꯧꯔꯝꯃꯦ
ꯑꯦ ꯁꯤꯜꯂꯦꯞ
ꯎꯝ ꯄꯥꯝꯃꯨꯏ ꯏꯔꯣꯝꯕꯖꯦ ꯑꯩꯅꯉꯔꯥꯡ ꯑꯗꯨꯛ ꯐꯖꯅ ꯂꯣꯟꯕ ꯏꯔꯣꯝꯕꯖꯤꯕꯨ ꯇꯤꯜꯍꯧ ꯆꯥꯏꯁꯟꯕꯖꯨ ꯅꯠꯇꯦ ꯅꯪꯅ ꯐꯖꯅ ꯊꯝꯃꯝꯗꯕꯩꯅꯦ ꯄꯨꯝꯃꯤꯖꯦ ꯑꯩꯅ ꯆꯥꯕꯒꯤ ꯑꯗꯨꯗ ꯍꯥꯞꯆꯜꯂꯝꯃꯅꯤ ꯅꯪꯅ ꯏꯔꯣꯝꯕꯖꯦ ꯑ ꯆꯥꯈꯤꯕꯩꯗꯤ ꯑꯔꯦꯝꯕ ꯁꯨꯡ ꯍꯥꯞ ꯍꯥꯞꯄꯣꯏ ꯗꯝꯅꯤ ꯄꯨꯝꯍꯜ ꯂꯣꯏꯒꯦꯗꯤ
ꯒꯨꯨꯔꯨ ꯑꯩꯗꯤ ꯆꯥꯛ ꯀꯥꯏ ꯇꯦꯡꯀꯣꯠꯇ ꯑꯣꯜꯂ ꯆꯥꯔꯦꯍꯦ
ꯀꯔꯤꯒꯤ
ꯑꯩ ꯊꯥ ꯑꯍꯨꯝ ꯂꯦꯞꯇꯅ ꯇꯧꯒꯗꯣꯏꯅꯦ ꯑꯩ ꯄꯨꯛ ꯀꯪꯗꯍꯟꯗꯕ ꯌꯥꯗꯕ
ꯎꯝ ꯆꯥꯛꯅ ꯅꯠꯇꯤꯌꯦ ꯑꯗꯨꯗꯤ
ꯎꯝ ꯌꯨꯅꯔꯥ
ꯕꯣꯆꯧꯒꯤ ꯃꯄꯥꯗꯣ ꯍꯤꯡꯉꯔꯣꯏꯗꯝ ꯃꯕꯨꯡ ꯗꯥ ꯏꯔꯥꯏ ꯂꯥꯏꯅ ꯀꯥꯎ ꯅꯪ ꯀꯥꯏꯗ ꯎꯔꯨ__ ꯀꯨꯏꯔꯝꯅꯤ ꯀꯨꯏꯔꯝꯅꯤ ꯅꯍꯥꯟꯗꯩ__ ꯅꯦꯅꯦ ꯃꯥꯏ ꯃꯕꯨꯛ ꯀꯪꯕꯗꯣ ꯍꯦꯟꯇꯣꯛꯑꯦ ꯁꯔ ꯁꯨꯔꯦꯖꯅꯦ ꯅꯔꯤꯗꯣ
ꯁꯤ ꯑꯟꯅꯨ ꯑꯗꯨꯝ ꯁꯣꯏꯌꯜꯂꯒ__
ꯎꯝ ꯑꯂꯨ ꯑꯍꯨꯝꯗꯨ ꯇꯧꯔꯣ ꯈꯥꯃꯦꯟ ꯑꯁꯤꯟꯕꯥ ꯑꯃ ꯍꯥꯞꯆꯤꯜꯂꯣ ꯏꯕꯥꯅꯤ ꯈꯛꯇꯩ ꯅꯠꯇ꯭ꯔꯣ ꯅꯣꯏ ꯆꯥꯈꯤꯗꯣꯏꯔꯣ?
ꯀꯥꯏ
ꯂꯩꯁꯨꯝ ꯅꯣꯡ ꯃꯌꯥꯏ ꯌꯧꯔꯦ
ꯆꯦꯜꯂꯤꯔꯣ ꯈꯣꯡ ꯆꯥꯠꯂꯤꯔꯣ?
ꯑꯦꯁꯥꯀꯥꯒ ꯁ꯭ꯄꯤꯠꯇ ꯀꯥꯕꯤ
ꯎꯝ
ꯑꯣ ꯑꯥꯃꯨꯛ ꯊꯝꯃꯥ ꯇꯧꯔꯛꯀꯦ ꯑꯩ ꯑꯃꯨꯛ
ꯍꯣꯏ ꯍꯣꯏ